ꯕ꯭ꯔ
ꯇꯌꯦ ꯇꯌꯦ
ꯑꯥ
ꯀꯩꯗꯧꯔꯝꯃꯤꯅꯣ
ꯀꯩꯝꯇ ꯇꯧꯗꯤ ꯑꯗꯨꯝ ꯐꯝꯃꯤꯅꯩ ꯑꯩꯈꯣꯟ ꯌꯥꯝ ꯂꯥꯞꯄꯦꯍꯦ
ꯅꯪꯒꯤꯁꯨ ꯌꯥꯝ ꯂꯥꯞꯄꯦ ꯌꯥꯝ ꯇꯞꯅ ꯇꯥꯏ
ꯑꯗꯨꯗꯤ ꯍꯥꯏꯐꯝ ꯂꯩꯇ꯭ꯔꯦ
ꯀꯔꯤ ꯏꯟꯖꯥꯡ ꯆꯥꯒꯦ
ꯃꯁꯤ ꯀꯣꯏ ꯑꯣꯛꯁꯥꯖꯏ
ꯑꯁ ꯑꯍꯥꯎꯕ ꯌꯥꯝ ꯆꯥꯏ ꯅꯣꯏ ꯇꯜꯂꯦ
ꯇꯜꯂꯦꯕ
ꯎꯝ ꯑꯍꯥꯎꯕ ꯉꯥꯛꯇ ꯆꯥꯏꯑꯕ
ꯆꯥꯕꯤꯒꯤ ꯅꯪꯅ ꯇꯟꯕ
ꯇꯜꯂꯦ ꯅꯣꯏ ꯑꯍꯥꯎꯕ ꯌꯥꯝ ꯆꯥꯏ
ꯅꯪꯗꯦ
ꯍꯋꯥꯏ ꯆꯏ ꯍꯋꯥꯏ
ꯍꯋꯥꯏꯅ ꯍꯥꯎꯕꯅꯤꯗ
ꯏꯁ ꯅꯪ ꯅꯪ ꯑꯩ ꯅꯪ ꯍꯋꯥꯏ ꯆꯥꯎ ꯑꯩ ꯁꯥꯗꯨ ꯆꯥꯒꯦ
ꯌꯥꯏꯌꯦ ꯌꯥꯏꯅꯦ ꯄꯨꯔꯥꯑꯣ ꯅꯪ ꯌꯥꯍꯋꯥꯏꯗꯣ ꯑꯩ ꯁꯥ ꯄꯤꯒꯦ
ꯑꯁꯦꯡ ꯄꯨꯔꯛꯑ ꯀꯩꯒꯨꯝꯕ ꯄꯤꯗ꯭ꯔꯗꯤ
ꯄꯤꯅꯦ ꯄꯤꯅꯦ ꯍꯥꯏꯕꯗꯨꯗꯤ ꯑꯣꯏꯗꯕ ꯉꯥꯡꯗꯦ
ꯁꯦꯁ ꯑꯩ ꯆꯦꯜꯂꯛꯑꯒꯦ ꯍꯧꯖꯤꯛꯃꯛ ꯑꯗꯨꯗꯤ ꯌꯦꯇ ꯀꯥꯏꯅꯃꯨ ꯌꯦ
ꯑꯧ ꯑꯥꯎ ꯒꯦꯠꯇ ꯉꯥꯏꯔꯝꯒꯦ ꯇꯤꯐꯤꯟꯗ ꯐꯖꯅ ꯄꯦꯛ ꯇꯧꯔꯒꯅꯦ
ꯎꯝ ꯎꯝ ꯑꯩꯗꯤ ꯀꯩꯅꯣ ꯑ ꯀꯥꯎꯕꯨ ꯀꯥꯎꯔꯦ ꯀꯥꯎꯔꯦ ꯑꯩꯗꯤ ꯑꯣꯛꯇꯣ ꯃꯈꯣꯡꯅ ꯏꯆꯥ ꯆꯥꯅꯤꯡꯉꯤ ꯃꯈꯣꯡꯅ ꯍꯦꯟꯅ ꯍꯥꯎꯋꯦ ꯑꯩꯗꯤ
ꯃꯈꯣꯡ ꯊꯣꯡꯕꯗ ꯉꯁꯤꯗꯤ ꯑꯩ
ꯃꯈꯣꯡ ꯌꯦꯅ ꯍꯧꯥꯎꯋꯦ
ꯃꯊꯥꯡꯗ ꯄꯤꯔꯛꯀꯦ ꯑꯗꯨꯅ
ꯑꯍꯝ ꯎꯝ
ꯌꯥꯗ꯭ꯔꯥ
ꯌꯥꯏ ꯌꯦꯀꯅꯥꯅ ꯊꯣꯡꯒꯦ ꯏꯁ ꯏꯟꯖꯥꯡ ꯌꯥꯝ ꯊꯣꯡ ꯍꯩ ꯃꯥꯜꯂꯦꯅꯦ
ꯑ ꯑꯩ ꯁꯥꯎꯗꯦ ꯐꯒꯤ ꯇꯅꯤꯗꯣ ꯎꯝ ꯊꯣꯡꯕ ꯍꯩꯗꯤ ꯑꯩꯗꯤ ꯍꯩꯗꯦ ꯑꯥ ꯍ ꯍ ꯍ
ꯀꯩꯒꯤ
ꯅꯪ ꯇꯝꯕꯤꯗꯕ ꯑꯗꯨꯒꯤ ꯅꯪ ꯅꯍꯥꯟꯅ ꯍꯥꯏꯗ꯭ꯔꯣ ꯑꯩꯅ ꯇꯥꯛꯄꯤꯌꯣ ꯍꯥꯏꯅ
ꯀꯩꯗꯧꯔꯒꯦ ꯑꯗꯨꯕꯨ
ꯑꯦ ꯑꯗꯨꯅꯦ ꯑꯗꯨꯃꯥꯏꯅ ꯍꯥꯏꯔꯛꯑꯣ ꯍꯥꯏꯕꯅꯦ
ꯐꯖꯅ ꯐꯖꯅ ꯇꯥꯛꯊꯔ ꯂꯣꯏꯔꯦ ꯀꯩꯅꯣꯁꯦ ꯆꯥꯛ ꯊꯣꯡꯕꯕꯨ ꯀꯌꯥꯝ ꯍꯩꯇꯗꯤ ꯀꯩꯅꯣꯃ ꯑꯩ ꯍꯩꯕꯩꯅꯦ ꯍꯥꯏꯁꯦ ꯑꯁꯦꯡꯕꯅꯤ ꯑꯩꯁꯨ ꯑꯣꯏꯗꯕ ꯉꯥꯡꯗꯦꯌꯦ
ꯑꯦ ꯍ ꯍ ꯍ
ꯎ
ꯌꯥꯏ ꯌꯥꯏ ꯑꯗꯨꯗꯤ
ꯅꯪ ꯀꯩ ꯖꯥꯇꯤꯅꯣ
ꯑꯩꯔꯣ ꯏꯁ ꯑꯗꯨꯝ ꯈꯪꯉ ꯀꯥꯏꯗꯧꯗꯣꯏꯅꯣ ꯅꯪꯒꯤ ꯅꯨꯄꯤ
ꯏꯆꯝ ꯆꯝꯅ ꯍꯪꯕꯅꯤ ꯀꯩꯗꯧꯔꯒꯦ ꯑꯗꯨꯕꯨ
ꯅꯠꯇꯦ ꯐꯒꯤ ꯇꯧꯕꯅꯤꯗ ꯑꯩꯁꯨ
ꯎꯝ ꯀꯕꯨꯏꯔꯣ
ꯅꯠꯇꯦ
ꯇꯥꯡꯈꯨꯜ
ꯅꯠꯇꯦ
ꯑꯗꯨꯒꯅꯥꯒ
ꯃꯉꯥꯎꯋꯦ
ꯎꯝ
ꯅꯪꯗꯤ ꯃꯩꯇꯩꯔꯣ
ꯃꯩꯇꯩꯅꯤ ꯃꯩꯇꯩ
ꯃꯤꯡꯗꯤ ꯃꯩꯇꯩꯒ ꯃꯟꯗꯦ ꯊꯣꯛ ꯃꯤꯡꯊꯣꯛ ꯅꯪ ꯃꯤꯡ ꯊꯣꯛꯄꯗꯣ ꯑꯩꯗꯤ ꯔꯣꯡꯃꯩ ꯔꯥꯏꯅ ꯈꯟꯕꯅꯦ ꯀꯕꯨꯏꯔꯥꯏꯅ ꯈꯪꯟꯕꯅꯦ
ꯅꯠꯇꯦ ꯃꯤꯇꯩ
ꯃꯩꯇꯩ ꯑꯣꯏꯕꯩꯅꯦ ꯅꯪꯒꯤ ꯈꯣꯟꯖꯦꯜ
ꯑꯗꯨꯅ ꯀꯅꯥꯅ ꯍꯥꯏꯔꯤꯕꯅꯣ
ꯐꯖꯩ ꯍꯥꯏꯕꯅꯤꯕ
ꯑꯩꯁ ꯊꯥꯒꯠꯆꯜꯂꯛꯑꯦ ꯅꯪꯁꯨ ꯄꯪꯍꯥꯏ ꯍꯥꯏꯖꯜꯂꯤꯍꯦ
ꯇꯥꯕ ꯌꯥꯝ ꯅꯨꯡꯉꯥꯏꯌꯦ ꯍꯥꯏꯕꯅꯦ
ꯀꯃꯥꯏ ꯅꯨꯡꯉꯥꯏꯅꯣꯅꯦ ꯀꯩꯗꯤ ꯀꯥꯏ ꯀꯥꯏ ꯀꯩꯝꯇꯧꯗꯦ
ꯍꯤꯍꯤꯍꯤꯍꯤ ꯈꯪꯉꯦ
ꯈꯣꯏ ꯈꯣꯏꯕꯗꯨꯅ ꯐꯠꯇ꯭ꯔꯣ
ꯑꯗꯨꯅꯦ
ꯇꯥꯕꯗ ꯀ꯭ꯌꯨꯠꯀ ꯑꯣꯏꯗ꯭ꯔꯥ
ꯍꯥ ꯆꯨꯝꯃꯦ ꯆꯨꯝꯃꯦ
ꯄꯦꯜꯂꯤꯍꯦ
ꯍꯥ ꯍꯥ ꯍꯥ
ꯎꯝꯍꯝ
ꯀ꯭ꯌꯨꯠ ꯑꯣꯏꯒꯦꯔꯥ ꯊꯤꯕ꯭ꯔꯥꯗꯤ ꯈꯪꯗ꯭ꯔꯦ ꯑꯗꯨꯕꯨꯅꯦ ꯑꯩꯈꯣꯏꯗꯤ ꯀꯥꯏꯑꯕꯀꯣ ꯅꯣꯏ ꯃꯩꯇꯩꯒ ꯁꯨꯃꯥꯏ ꯋꯥꯔꯤ ꯁꯥꯟꯅꯕꯗ ꯑꯩꯈꯣꯏꯗꯤ ꯑꯁꯦꯡꯕꯅꯦ
ꯀꯩꯒꯤ ꯀꯩ ꯃꯔꯝꯒꯤ
ꯑꯗꯨ ꯌꯥꯝ ꯈꫭꯏꯑꯕ ꯑꯩꯈꯣꯏꯗꯤ
ꯑꯁ ꯀꯩꯝ ꯇꯧꯗꯦꯗ ꯃꯤ ꯃꯩꯇꯩꯁꯨ ꯃꯔꯣꯟ ꯈꯣꯏꯕ ꯃꯌꯥꯝ ꯂꯩ ꯀꯩꯅꯣ
ꯑꯦ ꯑꯁꯦꯡꯕꯔꯣ
ꯑ ꯀꯛꯆꯤꯡ ꯂꯣꯝꯗ
ꯀꯃꯥꯏꯅ
ꯃꯔꯣꯟ ꯈꯣꯏꯕ ꯂꯩꯁꯤꯗꯤ ꯀꯛꯆꯤꯡ ꯃꯆꯥ ꯑꯗꯒꯤ ꯑꯁꯣꯝ ꯅꯥꯀꯟ ꯑꯁꯣꯝ ꯅꯥꯀꯟ ꯂꫭꯝ ꯃꯔꯣꯟ ꯈꯣꯏꯕꯅꯤ ꯂꯣꯏꯅ
ꯑꯣ
ꯃꯩꯇꯩꯔꯣꯟꯗꯨ ꯅꯠꯇꯦ ꯑꯩ ꯍꯥꯏꯔꯣꯏꯒꯦ ꯀꯣꯜ ꯃꯦꯁꯦꯖꯇ ꯍꯥꯏꯔꯒꯦ
ꯑꯌꯥ ꯐꯠꯇꯦꯍꯦ
ꯁꯤꯗ ꯍꯥꯏꯕ ꯌꯥꯗꯌꯦ
ꯑꯁ ꯍꯥꯢꯕ ꯌꯥꯏꯅꯥ
ꯌꯥꯗꯦ ꯍꯥꯏꯕꯅꯤ ꯑꯗꯨꯏꯅꯤ ꯌꯥꯔꯗꯤ ꯉꯁꯥꯏ ꯌꯥꯔꯗꯤ ꯌꯥꯔꯗꯤ ꯉꯁꯥꯏ ꯑꯩ ꯍꯧꯕ ꯍꯥꯏꯔꯣꯏꯗ꯭ꯔꯣ ꯑꯩ ꯁꯤꯗꯩꯅꯦ
ꯍꯣꯏꯗ ꯑꯩ ꯑꯗꯨꯗꯩꯅꯤ ꯍꯥꯏꯅ ꯍꯥꯏꯔꯛꯅꯤ ꯈꯪꯉꯦ ꯅꯪ
ꯑꯦ ꯅꯪꯗꯤ ꯀꯥꯏꯗꯒꯤꯅꯣꯃ ꯇꯧꯔꯣꯏꯗ꯭ꯔꯣꯏꯅꯣ
ꯑꯗꯨꯅꯦ ꯅꯪꯁꯨ ꯌꯥꯝ ꯐꯩꯗ
ꯑꯐꯕꯅꯦ ꯑꯐꯕꯅꯦ ꯑꯐꯕ ꯉꯥꯛꯇꯅꯤ ꯁꯤ ꯂꯥꯛꯇꯣꯏꯁꯤ
ꯑꯣ ꯑꯐꯥꯕ ꯉꯛꯅꯦꯊꯥꯏꯅ ꯑꯩꯔꯦ
ꯃꯥꯅꯤꯁꯤ ꯐꯠꯇꯕ ꯂꯥꯛ
ꯑꯗꯨ ꯅꯨꯄꯥ ꯑꯃꯗꯤ ꯌꯥꯝ ꯐꯠꯇꯦ ꯉꯔꯥꯡꯀꯣ
ꯑꯥ
ꯑꯩꯕꯨ ꯆꯩꯕ ꯅꯨꯄꯥ ꯑꯃꯥꯅ
ꯀꯩ ꯍꯥꯏ ꯀꯩ ꯍꯥꯏꯔꯛꯏꯅꯣ
ꯑꯗ ꯏꯕꯟꯅꯤ ꯋꯥꯔꯤꯁꯤꯅꯥꯏꯕꯀꯣ
ꯎꯝ
ꯑꯗꯨ ꯃꯇꯝꯗ ꯅꯨꯄꯥ ꯑꯃ ꯆꯪꯉꯛꯄ ꯀꯩꯅꯣꯝ ꯑꯃ ꯅꯤꯔꯛꯄ
ꯎꯝ
ꯑꯗꯨ ꯃꯥꯏ ꯈꯣꯟꯖꯦꯜ ꯇꯥꯕꯤ ꯑꯁ ꯇꯥꯟꯊꯣꯛꯑꯣ ꯇꯥꯟꯊꯣꯛꯑꯣ ꯍꯩꯅ ꯆꯩꯏ ꯆꯩꯏꯕꯀꯣ ꯑꯩꯉꯣꯟꯗ
ꯎꯝ
ꯑꯗꯨꯀꯣ ꯍꯦꯛ ꯊꯝꯕꯒ ꯑ ꯋꯥꯆꯞꯇ ꯆꯠ ꯇꯧꯔꯛꯄ ꯁꯦ ꯌꯦꯡꯉꯣ ꯅꯪ ꯕꯦꯛ ꯅꯪꯒꯤ ꯕꯦꯛꯒ꯭ꯔꯥꯎꯟ ꯂꯂꯦꯖ ꯀꯞꯍꯟꯕꯤꯒꯤꯅꯤ ꯑꯩ ꯄꯣꯏꯟꯁꯦ ꯌꯥꯝꯗꯤ ꯍꯦꯟꯅ ꯆꯩꯥꯏꯔꯛꯄ ꯋꯥꯅꯤꯗ
ꯇꯧꯕꯅꯤ ꯃꯤ ꯕꯦꯛꯒ꯭ꯔꯥꯎꯟꯗ ꯃꯈꯣꯟ ꯇꯥꯍꯟꯕ ꯌꯥꯗꯦ ꯍꯥꯏꯅꯕꯅꯤ ꯍꯥꯏꯕꯅꯤ
ꯑꯗꯨꯅꯤ ꯑꯗꯨ ꯑꯩꯅ ꯇꯥꯍꯟꯅꯤꯡꯕꯤ ꯇꯥꯍꯟꯕꯁꯨ ꯅꯠꯇꯦ ꯃꯤ ꯆꯪꯉꯛꯕꯗ ꯑꯩꯁꯨ ꯇꯟ ꯇꯧꯕ ꯌꯥꯗꯦꯅ ꯅꯠꯇ꯭ꯔꯥ
ꯁꯣꯏꯕꯗꯨꯕꯨ ꯀꯩꯗꯧꯔꯤꯕꯗꯨ ꯃꯥꯁꯨ ꯄꯛꯇꯦ ꯑꯗꯨꯇꯪꯕꯨ
ꯑꯗꯨꯒꯤ ꯑꯩꯅ ꯑꯩꯅ ꯑꯗꯨꯒꯤ ꯑꯁ ꯑꯩꯗꯤ ꯌꯥꯝꯃꯦꯍꯦ ꯁꯤ ꯑꯗꯨꯝ ꯌꯥꯔꯦꯗ ꯑꯩꯉꯣꯟꯗꯗꯤ ꯑꯩꯅ ꯍꯥꯏꯔꯛ ꯍꯥꯏꯕꯤ
ꯅꯪꯁꯤꯡꯕꯨ ꯁꯥ ꯊꯣꯡꯕ ꯍꯩꯇ꯭ꯔꯕꯅꯦ ꯍꯥꯏꯁꯦ
ꯊꯣꯡꯕꯥꯏꯗ
ꯑꯗꯨꯅꯦꯕ ꯈꯛꯇꯛ ꯇꯧꯕ ꯅꯪ ꯑꯣꯏꯗꯕ ꯉꯥꯡꯉꯤ ꯑꯩꯉꯣꯟꯗ ꯑꯣꯏꯗꯕ ꯉꯥꯡꯉꯤ ꯍꯥꯏꯅ ꯇꯜꯜꯂꯤ ꯇꯥꯏ
ꯊꯣꯡꯕ ꯍꯥꯏꯗꯨꯗꯤ ꯌꯥꯔꯣꯏꯅ ꯑꯗꯨꯒꯤ ꯏꯀꯥꯏꯕꯤꯒꯤ ꯑꯗꯨꯝ ꯍꯥꯏꯕꯋꯥꯅꯤꯗ
ꯅꯪ ꯉꯁꯥꯏ ꯑꯩꯉꯣꯟꯗ ꯍꯥꯏꯗꯦ ꯍꯥꯏꯗꯨꯗꯤ
ꯏꯁꯁ ꯐꯒꯤꯅꯦ
ꯐꯥꯒꯤꯔꯣ ꯐꯥꯒꯤ ꯇꯧꯕ ꯌꯥꯝ ꯍꯩꯌꯦ ꯅꯪ
ꯍꯥꯏꯕꯅꯦ ꯑꯩꯈꯣꯏꯗꯤ
ꯎꯝ ꯈꯔ ꯇꯥꯛꯄꯤꯒꯦꯔꯣ
ꯇꯥꯛꯄꯤꯒꯦ
ꯎꯝ ꯇꯝꯕ ꯇꯝꯕ ꯂꯥꯛꯑꯅꯤ ꯑꯩ ꯑꯗꯨꯗꯤ ꯀꯨꯏꯔꯔꯣꯏ ꯆꯦꯜꯂꯛꯑꯅꯤ
ꯍꯣꯏ ꯂꯥꯛꯑꯣ ꯍꯧꯖꯤꯛ ꯂꯥꯛꯑꯣ
ꯎꯝ ꯂꯥꯛꯊꯣꯛꯑ ꯂꯣꯏꯔꯒꯦꯗ
ꯑꯗꯨꯅꯦ
ꯃꯥꯔ ꯀꯩꯂꯥ ꯊꯣꯛꯂꯛꯇꯗꯤ ꯌꯥꯔꯣꯏ ꯑꯩꯗꯤ
ꯑꯁ ꯑꯩ ꯉꯥꯏꯔꯝꯒꯦ ꯒꯦꯠꯇ ꯁꯦꯡꯉꯦ ꯑꯩ ꯆꯣꯠꯄ ꯍꯧꯔꯦ
ꯑꯁ ꯋꯥꯔꯤꯀꯣ ꯋꯥꯔꯤ ꯁꯥꯟꯅꯕꯁꯦ ꯁꯨꯃꯥꯏꯅ ꯅꯨꯡꯉꯥꯏꯕꯁꯨ ꯃꯌꯥꯝ ꯅꯨꯡꯉꯥꯏꯕꯁꯨ ꯊꯦꯡꯅꯕ ꯌꯥꯎꯋꯤ ꯑꯗꯨꯒ ꯀꯩꯝꯇ ꯍꯥꯏꯅꯗꯕ ꯀꯩꯅꯣ ꯇꯧꯕꯁꯨ ꯇꯜꯂꯦ ꯑꯗꯨꯃꯥꯏꯅ ꯇꯧꯕꯗꯗꯤ ꯕꯣꯔꯤꯡꯁꯨ ꯅꯨꯡꯉꯥꯏꯇꯦ
ꯆꯨꯝꯃꯦ ꯆꯨꯝꯃꯦ ꯃꯤ ꯈꯔꯗꯤꯀꯣ ꯃꯣꯏꯅꯁꯨ ꯍꯥꯏꯗꯣꯛꯇꯕ ꯑꯩ ꯑꯩꯈꯣꯏꯅ ꯑꯗꯨꯝ ꯇꯣꯄꯤ ꯂꯩꯗꯔꯤꯦ ꯑꯗꯨꯝ ꯂꯥꯛꯅꯥꯅꯕꯗ ꯅꯨꯡꯉꯥꯏꯌꯦꯅ ꯀꯣ ꯈꯥꯏꯕꯗꯣ ꯈꯤꯇꯪ ꯈꯥꯏꯕꯗꯣ ꯈꯥꯏꯔꯛꯄꯗꯁꯨ ꯃꯣꯏꯁꯨ ꯀꯩꯝꯇ ꯍꯥꯏꯔꯛꯇꯕ
ꯍꯣ ꯍꯣꯏ ꯍꯣꯏ ꯍꯣꯏ ꯑꯗꯨꯗꯤ ꯑꯗꯨꯃꯥꯏꯅ ꯇꯧꯔꯗꯤ ꯋꯥ ꯉꯥꯡꯅꯤꯡꯗꯦꯕ ꯍꯧꯖꯤ ꯇꯟꯗ꯭ꯔ
ꯑꯗꯨꯅꯦ ꯑꯗꯨꯅꯦ ꯑꯁ ꯑꯗꯨ ꯃꯤ ꯅꯨꯡꯉꯥꯏ ꯅꯨꯡꯉꯥꯏꯕ ꯌꯥꯝ ꯊꯦꯡꯅꯏꯅ ꯁꯤꯗ
ꯅꯪ ꯌꯥꯝ ꯐꯩꯗ ꯅꯪꯗꯤ ꯐꯩ ꯌꯥꯝ
ꯅꯪꯒ ꯌꯥꯝ ꯐꯩꯗ
ꯎꯝ ꯠꯇꯥꯔꯦꯅ
ꯅꯪꯅ ꯍꯦꯟꯅ ꯐꯩꯗ
ꯎꯝ ꯄꯜꯅꯤ ꯄꯅꯤ ꯑꯍꯥꯟ ꯅꯣꯡ ꯃꯔꯛꯇ ꯕꯣꯜ ꯁꯥꯟꯅꯧꯕ ꯑꯗꯨꯒ ꯑꯃꯨꯛ ꯕꯣꯜ ꯅꯍꯥꯟ ꯐꯥꯏꯅꯦꯜ ꯑꯃ ꯁꯥꯟꯅꯕꯒꯤ ꯀꯥꯕꯒꯤ ꯑꯃꯨꯛ ꯂꯥꯎꯕꯒꯤ ꯈꯣꯟꯗꯣ ꯑꯗꯨꯗ ꯂꯣꯛꯇ ꯈꯤꯇꯪ ꯀꯩꯅꯣ ꯇꯧꯕ
ꯏꯁ ꯅꯥꯅꯨꯍꯦ ꯑꯩ ꯅꯨꯡꯉꯥꯏꯗꯦ
ꯅꯪ ꯍꯤꯗꯥꯛꯁꯨ ꯊꯤꯜꯂꯛꯇꯦ ꯅꯪꯅ
ꯑꯁ ꯅꯪ ꯅꯍꯥꯟꯁꯨ ꯍꯥꯏꯔꯛꯇꯦ
ꯑꯁ ꯅꯪ ꯈꯪꯒꯗꯕꯅꯤ ꯅꯪ ꯑꯩ ꯅꯥꯔꯗꯤ ꯅꯠꯇꯤꯌꯦ ꯍꯥꯏꯗꯁꯨ ꯍꯥꯏꯗꯁꯨ ꯈꯪꯒꯗꯕꯅꯤ
ꯀꯣꯜ ꯅꯪ ꯀꯣꯜꯁꯨ ꯇꯧꯔꯛꯇꯦ ꯍꯩꯖꯨ ꯍꯩꯔꯛꯇꯦ ꯀꯃꯥꯏꯅ ꯍꯪꯗꯣ
ꯑꯁ ꯅꯪ ꯏꯕꯥꯅꯤꯗꯤ ꯑꯃꯠꯇꯅꯤ ꯈꯟꯒꯗꯕꯅꯤ ꯀꯩꯅꯣ
ꯆꯨꯝꯃꯦꯕꯀꯣ ꯑꯗꯨꯗꯤ ꯆꯨꯝꯃꯦ ꯑꯗꯨꯕꯨ ꯅꯪ ꯍꯥꯏꯔꯛꯇꯕꯒꯤ ꯑꯩꯁꯨ
ꯍꯣꯏ ꯑꯩꯖꯨ ꯅꯪꯅ ꯊꯤꯜꯂꯛꯇ꯭ꯔꯕꯗꯤꯅ ꯑꯗꯨꯝ ꯈꯨꯔꯦ ꯑꯩꯁꯨ
ꯑꯦ ꯃꯊꯪꯗ ꯍꯥꯏꯔ ꯃꯊꯪꯗ ꯅꯪ ꯍꯥꯏꯗ꯭ꯔꯁꯨ ꯑꯩꯅ ꯑꯗꯨꯝ ꯄꯨꯔ ꯊꯤꯜꯂꯛꯄ ꯇꯥꯔꯦ
ꯃꯥꯅꯦ ꯃꯥꯅꯦ ꯉꯥꯏꯔꯒ ꯃꯊꯪ ꯅꯥꯕ ꯉꯥꯏꯔꯁꯦ ꯑꯗꯨꯗꯤ ꯑꯃꯨꯛ
ꯑꯣ ꯃꯊꯪꯅ
ꯅꯥꯔꯅꯨꯗ
ꯑꯗꯣ ꯐꯥꯒꯤ ꯐꯥꯒꯤꯕꯨꯗꯤ ꯅꯠꯇꯦ ꯑꯁ ꯅꯪꯅ ꯊꯣꯡꯕ ꯑꯣꯛꯇꯣ ꯆꯥꯗꯤ ꯆꯥꯅꯤꯉꯤ
ꯅꯣꯡꯃ ꯊꯣꯡꯝꯕꯤꯒꯦ
ꯎꯝ ꯆꯁꯦ ꯆꯁꯦ ꯅꯣꯡꯃ ꯑꯁꯦꯡꯕ ꯅꯣꯏꯅ ꯊꯣꯡꯕꯁꯤꯅ ꯍꯦꯟꯅ ꯍꯥꯎꯋꯦꯕ ꯈꯪꯕ꯭ꯔꯥ ꯑꯩꯈꯣꯏꯅ ꯊꯣꯡꯉꯕꯨꯗꯤ
ꯑꯁꯦꯡꯕ꯭ꯔꯣ
ꯐꯥꯒꯤ ꯅꯠꯇꯦꯍꯦ ꯁꯤꯃꯗꯤ ꯑꯁꯦꯡꯕꯅꯤ ꯑꯁꯦꯡꯕ
ꯅꯪ ꯑꯩꯈꯣꯏꯅ ꯊꯣꯡꯕ ꯆꯥꯔꯕ꯭ꯔꯥꯅꯦ
ꯀꯩꯑꯕ
ꯑꯩꯈꯣꯏꯅ ꯊꯣꯡꯕ ꯆꯥꯔꯕ꯭ꯔꯥꯕ
ꯍꯣꯏ ꯅꯣꯏ ꯑꯩꯈꯣꯏ ꯈꯣꯏ ꯏꯃꯥꯟꯅꯕ ꯂꯩꯌꯦ ꯍꯣꯏ ꯃꯣꯏꯅ ꯊꯣꯡꯕ ꯆꯥꯏꯌꯦ ꯑꯗꯨꯗ ꯆꯥꯌꯦ ꯍꯩꯌꯦ ꯑꯩꯩꯖꯨ ꯊꯣꯡꯕ ꯍꯩ ꯑꯁꯦꯡꯕꯩ ꯍꯩ
ꯏꯁ ꯊꯥꯖꯥꯗꯦꯍꯦ
ꯅꯪ ꯊꯥꯖꯗꯦ ꯊꯥꯖꯗ꯭ꯔꯦ ꯎꯠꯂ ꯂꯣꯢꯔꯦ ꯑꯩꯁ ꯐꯥꯗ꯭ꯔꯤꯗ ꯁꯨꯝ ꯇꯔꯤꯛ ꯇꯔꯤꯛ
ꯇꯦ ꯆꯍꯤ ꯀꯌꯥ ꯁꯨꯔꯒꯦ ꯅꯪ
ꯇ꯭ꯋꯦꯟꯇꯤ
ꯢꯁ ꯑꯗꯨꯒ ꯑꯩꯉꯣꯟꯗ ꯄꯥꯈꯪ ꯐꯥꯔꯕ ꯇꯧꯔꯛꯏꯕ ꯅꯪꯅ
ꯑꯗꯨ ꯅꯪꯗꯤ ꯅꯪꯗꯤ
ꯑꯩꯅ ꯍꯜꯂꯦ ꯅꯪ
ꯍꯜꯂꯖꯨ ꯑ ꯑ ꯍꯥꯏꯔꯛꯑꯣꯅꯦꯗꯣ
ꯇ꯭ꯋꯦꯟꯇꯤ ꯐꯣꯔ ꯁꯨꯔꯦ ꯑꯩꯗꯤ
ꯑꯣ...
ꯑꯗꯨꯒ ꯑꯩꯉꯣꯟ ꯄꯥꯈꯪ ꯐꯥꯔꯕ ꯇꯧꯁꯜꯂꯛꯑꯦ ꯇꯜꯂꯦ ꯅꯪ ꯏꯀꯥꯏꯕ ꯑꯃ ꯌꯥꯎꯋꯦ ꯑꯩ ꯑꯣꯢꯅ ꯏꯀꯥꯏꯖꯔꯦ
ꯑꯗꯨ ꯑꯗꯨꯁꯨ ꯄꯥꯈꯪ ꯌꯥꯝ ꯄꯥꯈꯪ ꯃꯄꯨꯡ ꯐꯥꯗ꯭ꯔꯤꯌꯦ ꯄꯥꯈꯪ
ꯃꯥꯅꯤ ꯃꯥꯅꯤ ꯅꯪꯗꯤ ꯂꯩꯁꯥꯕꯤ ꯐꯥꯔꯔꯕꯣ
ꯅꯠꯇꯦ ꯑꯩꯁꯨ ꯐꯗ꯭ꯔꯦ ꯑꯩꯗꯤ ꯑꯩꯗꯤ ꯂꯩꯁꯥꯕꯤ ꯅꯠꯇꯤꯌꯦ ꯑꯉꯥꯡ ꯃꯆꯥꯅꯦ
ꯑꯉꯥꯡ ꯍꯣꯏ ꯃꯆꯥꯗꯤ ꯅꯠꯇꯦꯕꯀꯣ
ꯎꯝ ꯃꯔꯛ ꯋꯥꯢ ꯑꯉꯥꯡ ꯑꯗꯨꯗꯤ
ꯑ ꯑꯉꯥꯡꯗꯤ ꯑꯉꯥꯡ ꯃꯆꯥꯗꯤ ꯅꯠꯇꯕ
ꯅꯣꯢ ꯢꯆꯤꯟ ꯢꯅꯥꯎꯗꯤ ꯀꯌꯥ ꯁꯨꯒꯦ
ꯑꯗꯨꯗꯤ ꯍꯥꯏꯔꯔꯣꯏꯗ
ꯌꯥꯕꯅꯦ ꯑꯗꯨ ꯍꯥꯏꯕ
ꯀꯩꯁꯨ ꯀꯥꯏꯗꯕꯅꯦ
ꯌꯥꯝꯃꯦ ꯑꯩꯈꯣꯏꯗꯤ ꯍꯥꯏꯕ ꯌꯥꯏ ꯐꯒꯤ ꯇꯧꯕꯅꯤꯗ
ꯀꯌꯥꯁꯨ ꯎꯦ
ꯅꯪ ꯅꯪ ꯍꯥꯟꯅ ꯍꯥꯏꯔꯛꯑꯣ ꯅꯁꯥꯝꯇ ꯑꯣꯏꯔꯅꯤ ꯅꯪꯗꯤ
ꯑꯩꯒ ꯏꯅꯥꯎꯄꯥ ꯑꯃꯒ
ꯑꯣ ꯑꯣ ꯑꯗꯨꯗꯤ ꯌꯥꯏꯑꯦ ꯅꯤꯡꯉꯥꯏꯗꯤ ꯌꯥꯝ ꯀꯜꯂꯝꯃꯅꯤ ꯑꯗꯨꯗꯤ
ꯀꯟꯗꯦꯗ ꯑꯩꯈꯣꯏ ꯇꯧꯗꯦꯗ
ꯏꯁ
ꯑꯩꯗꯤ ꯇꯧꯗꯦ ꯀꯩꯝꯇ ꯑꯁꯦꯡꯕꯒꯤ
ꯑꯗꯨ ꯅꯪ ꯍꯧꯖꯤꯛ ꯌꯥꯏ ꯌꯥꯏ ꯊꯥꯖꯒꯦ ꯊꯥꯖꯒꯦ ꯅꯪꯅ ꯍꯥꯏꯕꯕꯨ ꯑꯩꯈꯣꯏꯗꯤ ꯃꯤ ꯌꯥꯝꯃꯦ꯫
ꯀꯌꯥ ꯁꯨ ꯀ
ꯇꯔꯦꯠ
ꯅꯪ ꯀꯌꯥꯁꯨꯨꯕ
ꯑꯩꯅ ꯑꯩꯒꯤ ꯃꯊꯛꯇ ꯃꯤ ꯃꯔꯤ ꯂꯩ꯫
ꯎꯝ ꯅꯨꯄꯥ ꯉꯥꯛꯇ꯭ꯔ ꯅꯨꯄꯤ ꯉꯥꯛꯇ꯭ꯔꯣ?
ꯅꯠꯇꯦ ꯅꯨꯄꯤ ꯑꯅꯤꯒ ꯅꯨꯄꯥ ꯑꯅꯤ꯫ ꯑꯗꯨꯒ ꯑꯩ
ꯅꯪ ꯃꯈꯥꯗ ꯑꯅꯤ ꯑꯃꯒ
ꯂꯩ ꯃꯈꯥꯗ ꯅꯨꯄꯤ ꯑꯃꯒ ꯅꯨꯄꯥ ꯑꯃ
ꯏꯆꯤꯟ ꯏꯅꯥꯎ ꯌꯥꯝꯃꯤꯅꯦ꯫
ꯍꯥ
ꯅꯆꯤꯟ ꯃꯅꯥꯎ ꯌꯥꯝꯃꯤ꯫
ꯍꯣꯏ ꯌꯥꯝꯃꯦ ꯑꯩꯈꯣꯏꯗꯤ ꯑꯩꯈꯣꯏꯗꯤ ꯑꯗꯨꯝ ꯌꯥꯝꯃꯦ ꯅꯣꯏꯗꯧꯅ ꯑꯃ ꯑꯅꯤ ꯉꯥꯛꯇ ꯄꯣꯛꯇꯦꯕꯀꯣ
ꯌꯥꯕꯅꯤꯅ ꯈꯔ ꯈꯥꯏꯗꯣꯛ ꯈꯥꯏꯖꯤꯟ ꯇꯧꯔꯁꯤꯗꯅ ꯑꯗꯨꯗꯤ ꯌꯥꯝꯃꯕꯅ ꯌꯥꯝꯃꯕꯅꯤꯅ ꯈꯔ ꯈꯥꯏꯗꯣꯛ ꯈꯥꯏꯖꯤꯟ ꯇꯧꯔꯨꯁꯤꯗꯅ
ꯀꯔꯤꯅꯣ ꯑꯗꯨꯒꯤ ꯅꯪ ꯅꯪ ꯀꯩꯗꯧꯔꯤꯅꯣ
ꯑꯩ ꯀꯩꯝ ꯇꯧꯗꯤꯌꯦ ꯁꯨꯝ ꯂꯩꯔꯤꯌꯦ꯫
ꯊꯥꯖꯗꯦ
ꯀꯩꯗꯧꯗꯣꯔꯤꯒꯦ ꯑꯩ ꯄꯣꯠꯁ
ꯅꯪ ꯅꯨꯄꯤꯤꯒꯂ ꯃꯂꯦ꯫
ꯀꯥꯏꯗ ꯅꯨꯄꯤꯅꯣꯗ ꯑꯩ ꯅꯨꯄꯤꯒ ꯍꯣꯏ ꯑꯩ ꯑꯩ ꯅꯨꯄꯤꯒ ꯋꯥꯔꯤ ꯁꯥꯟꯅꯔꯤ ꯍꯣꯏ
ꯍꯥ
ꯑꯩ ꯅꯨꯄꯤꯒ ꯋꯥꯔꯤ ꯁꯥꯟꯅꯔꯤꯌꯦ꯫
ꯑꯩ ꯁꯧꯔꯛꯀꯅꯤꯀꯣ ꯅꯪ ꯅꯨꯄꯤꯒ ꯂꯩꯔꯗꯤ
ꯑꯦ ꯑꯩ ꯅꯨꯄꯤ ꯅꯪ ꯅꯠꯇ꯭ꯔꯣ ꯅꯪꯒ ꯋꯥꯔꯤ ꯁꯥꯟꯅꯩꯁꯤꯗꯤ
ꯑꯗꯨꯅꯦ ꯍꯥꯏꯔꯤꯁꯦ ꯑꯩ ꯂꯩ ꯑꯩ ꯂꯩꯅ ꯂꯩꯅ ꯅꯩ ꯅꯨꯄꯤ ꯑꯇꯣꯞꯄꯒ ꯂꯩꯕ꯭ꯔꯥ ꯍꯥꯏꯅ ꯆꯤꯡꯅꯕ
ꯑꯇꯣꯞꯄꯒ ꯂꯩꯇꯦꯗ ꯅꯪꯒ ꯋꯥꯔꯤ ꯁꯥꯅꯔꯤꯁꯤꯗꯤ ꯑꯄꯪꯁꯤꯗꯤ ꯃꯁꯤ ꯃꯁꯤ